ꯇꯥꯏꯌꯦ ꯑꯍꯥ ꯍꯟꯗꯛꯀꯤ ꯗꯨꯔꯒꯥꯕꯨꯖꯥꯖ‌ꯦ ꯀꯃꯥꯏ ꯇꯧꯖ‌ꯦ ꯍꯥꯏꯕꯅꯣ ꯑꯁ ꯑꯩꯖꯨ ꯁꯤꯒꯤ ꯃꯇꯥꯡꯗꯅꯤꯅꯦ ꯑꯩꯅ ꯉꯁꯥꯏꯗꯒꯤ ꯈꯂꯝꯃꯤꯖ‌ꯦ ꯀꯃꯥꯏꯟ ꯇꯧꯗꯣꯏꯅꯣ ꯏꯊꯟꯇ ꯋꯥꯈꯟꯖ‌ꯦ ꯊꯣꯛ ꯇꯗꯟ ꯂꯩꯔꯝꯃꯤꯅꯤꯅꯦ ꯎꯝ
ꯀꯩꯅꯣ ꯑꯁ ꯕꯖꯥꯔꯗ ꯆꯠꯂꯒ ꯂꯥꯏ ꯃꯆꯥꯒ ꯂꯩꯔꯨꯑꯖꯦ
ꯂꯩꯔꯨꯑꯖ‌ꯦ ꯑꯗꯣ ꯑꯈꯣꯏꯖ‌ꯦ ꯑꯈꯣꯏ ꯃꯤ ꯀꯌꯥꯅꯣ ꯇꯧꯗꯣꯏꯁꯤꯕꯣ ꯑꯈꯣꯢ ꯇꯔꯥꯃꯉꯥꯃꯨꯛ ꯇꯧꯔꯖꯦ ꯑꯁ ꯌꯥꯝꯃꯦꯍꯦ ꯇꯨꯝꯕꯝꯗꯤ ꯂꯩꯒꯗ꯭ꯔꯥ ꯑꯉꯥꯡꯒ ꯈꯣꯝꯖꯜꯂ ꯑ‌ꯦ ꯑꯥ ꯑꯅꯤ ꯊꯣꯛꯑ ꯁꯦꯃꯦꯗ ꯀ‌ꯣ ꯑꯣ ꯍꯣꯢꯅꯦ ꯌꯥꯏꯅꯦ ꯑꯗꯨꯗꯤ ꯀꯩꯅꯣꯖ‌ꯦ ꯄꯩꯁꯥꯖ‌ꯦ ꯍꯌꯦꯡ ꯀꯌꯥ ꯈꯥꯢꯅꯖꯦ ꯍꯥꯢꯅꯣ ꯂꯥꯢ ꯂꯩꯅ ꯕ ꯄꯩꯁꯥꯗꯨꯕꯨꯗꯤ ꯑꯈꯣꯢꯕꯥꯅꯤꯅ ꯈꯤꯇꯪ ꯑꯍꯟ ꯑꯣꯏꯔꯝꯃꯤꯅ ꯈꯣꯕꯥꯅꯤꯅ ꯈꯔ ꯍꯦꯟꯅ ꯄꯨꯊꯣꯛꯄꯤꯔꯖ‌ꯦ ꯑꯉꯥꯡꯖꯤꯡꯖꯨ ꯅꯨꯉꯥꯏꯖꯅꯕ ꯑꯗꯨꯒ ꯑꯉꯥꯡꯖꯤꯡꯗꯨꯅ ꯍꯦꯛ ꯂꯨꯄꯥ ꯇꯔꯥ ꯀꯨꯟ ꯇꯔꯥ ꯀꯨꯟ ꯄꯨꯊꯣꯔ‌ꯣ ꯍꯦꯛ ꯍꯥꯏꯔꯖꯤꯁꯦ
ꯑꯁ
ꯌꯥꯗ꯭ꯔꯣ ꯌꯥꯏ ꯑꯗꯨ ꯂꯥꯏꯗꯣ ꯈꯔ ꯐꯖꯕ ꯑꯃꯥ ꯂꯩꯖꯦ ꯍꯣꯏꯅꯦ ꯌꯥꯏꯅꯦ ꯑꯗꯨꯕꯨꯗꯤ ꯑꯗꯣ ꯑ ꯑꯗꯨ ꯊꯦꯠꯅꯤꯉꯥꯏꯒꯤ ꯎꯄꯨꯖ‌ꯦ ꯑꯈꯣꯏ ꯕꯣꯛꯁꯅ ꯁꯦꯝꯖꯤꯔꯥ ꯅꯠꯇ꯭ꯔꯒ ꯐꯅꯤꯆꯔꯗ ꯆꯠꯂꯒ ꯑꯣꯏꯅ ꯆꯜꯍꯟꯖꯤꯔꯥ
ꯑ ꯐꯅꯤꯆꯔ ꯑꯣꯏꯅ ꯇꯧꯔꯁꯤ
ꯍꯣꯏ ꯑꯈꯣꯏ ꯎꯕꯥꯛ ꯈꯣꯏ ꯁꯤꯗ ꯎꯕꯥꯛ ꯃꯆꯥ ꯃꯆꯥ ꯂꯩꯗꯅꯥ
ꯎꯝ
ꯑꯦ ꯄꯨꯔꯒ ꯑꯗꯨꯝ ꯆꯜꯂꯒꯖꯦ ꯃꯣꯏ ꯑꯆꯟꯃꯟꯗꯣ ꯂꯨꯄꯥ ꯀꯌꯥꯅꯣ ꯄꯤꯊꯣꯛꯑꯝꯃꯖꯦ ꯀꯁꯨꯕꯨꯗꯤ ꯄꯩꯁꯥꯕꯨꯗꯤ ꯂꯧꯔꯔꯣ ꯑꯈꯣꯏ ꯀꯥ ꯍꯣꯏꯒꯤ ꯑꯣꯏꯕꯅꯤꯅꯀꯣ
ꯎꯝ
ꯑꯗꯨꯗꯤ ꯑꯗꯨꯃꯥꯏꯟ ꯇꯧꯔꯁꯦ
ꯌꯥꯏꯌꯦ ꯌꯩꯌꯦ
ꯑꯣ ꯎꯕꯥꯛꯅ ꯆꯜꯂꯧꯕ ꯍꯥꯏꯖꯤꯅꯥ ꯍꯌꯦꯡ ꯑꯩꯈꯣꯏ ꯃꯊꯪ ꯃꯨꯛꯀꯤ ꯑꯃꯨꯛ ꯂꯥꯛꯄꯗꯖꯨ ꯌꯥꯗꯣꯏꯅꯦꯕ ꯅꯠꯇ꯭ꯔꯥ ꯕꯣꯛꯁ ꯍꯥꯏꯗꯨꯗꯤ ꯑꯃꯨꯛ ꯊꯥꯗꯕ ꯑꯃꯨꯛ ꯅꯥꯏ ꯑꯃꯨꯛ ꯍꯥꯏꯗꯤ ꯑ ꯀ ꯇꯧꯁꯟꯒꯤꯅꯦꯕꯥ ꯑꯗꯨꯅ ꯑꯥ ꯍꯣꯖꯤꯛꯀꯤ ꯎꯗꯨꯅ ꯇꯍꯧ ꯇꯥꯔꯒꯗꯤ ꯑꯈꯣꯏ ꯑꯗꯨꯝ ꯑꯉꯥꯡꯖꯤꯡꯗꯖꯨ ꯑꯣꯏꯖꯍꯧ ꯌꯥꯔꯦ ꯐꯖꯅ ꯑꯗꯨꯝ ꯇꯍꯧ ꯌꯥꯔꯦꯗꯅꯥ
ꯎꯝ
ꯑꯗꯨꯗꯤ ꯁꯨꯃꯥꯏ ꯇꯧꯔꯁꯦ ꯍꯧꯖꯤꯛ ꯑꯩꯅ ꯍꯥꯏꯕ ꯃꯑꯣꯡꯗꯣ ꯄꯩꯁꯥꯗꯣ ꯑꯈꯣꯏꯕꯥꯅꯤꯅ ꯈꯔ ꯍꯦꯟꯇꯛ ꯄꯨꯊꯣꯛꯄꯤꯔꯖꯦ ꯑꯗꯒꯤ ꯄꯤ ꯀꯔꯤ ꯀꯔꯥꯗꯣ ꯑꯈꯣꯏꯅ ꯑꯗꯨꯝ ꯂꯩꯔꯒ ꯄꯨꯔꯖꯦꯕꯀꯣ ꯃꯄꯣꯠꯁꯤꯡꯗꯨꯗꯤ ꯃꯣꯏꯗ ꯄꯨꯊꯣꯛꯍꯜꯂꯒꯨꯝꯖꯦꯕ ꯗꯨꯗꯨꯒ ꯃꯣꯏꯅ ꯆꯟꯕꯒꯤ ꯊꯕꯛ ꯈꯛꯇꯪ ꯑꯣꯏꯍꯜꯂꯖꯦꯕ
ꯑꯗꯣ ꯑ
ꯑ ꯅꯨꯃꯤꯠ ꯀꯌꯥꯅꯤꯅꯣꯅꯦ ꯑꯈꯣꯏ ꯄꯤꯗꯨꯕꯣ ꯎꯝ ꯅꯨꯃꯤꯠꯁꯦ ꯅꯨꯃꯤꯠ ꯃꯉꯥꯅꯤ ꯁꯨꯃꯥꯏꯅꯅꯦ ꯅꯨꯃꯤꯠ ꯃꯉꯥꯅꯤꯖꯤꯗ ꯕꯜꯂꯤ ꯁꯥꯏꯅ ꯑꯣꯏꯕ ꯅꯨꯃꯤꯠ ꯃꯔꯤꯅꯤꯕꯥꯎꯗꯤ ꯑꯍꯤꯡ ꯂꯦꯛꯅꯕꯅꯦꯕꯀꯣ ꯑꯗꯨꯒ ꯅꯨꯃꯤꯠ ꯃꯉꯥꯅꯤ ꯕꯜꯂꯤꯖꯦ ꯑꯃ ꯇꯧꯔꯒ ꯑꯗꯨ ꯅꯨꯃꯤꯠꯁꯨ ꯑꯗꯨ ꯅꯨꯃꯤꯠꯁꯨ ꯅꯨꯃꯤꯠꯇꯣ ꯑꯃꯖꯨ ꯂꯦꯛꯀꯨꯝ ꯇꯧꯕꯅꯦꯕꯀꯣ ꯑꯗꯨꯒ ꯅꯣꯡꯉꯥꯜꯂꯒ ꯇꯨꯔꯦꯟꯗ ꯄꯨꯔꯒ ꯄꯣꯠ ꯆꯩꯩ ꯊꯥꯗꯕꯗꯣ
ꯎꯝ
ꯗꯨꯃꯥꯏꯟ ꯇꯧꯕꯅꯦꯕ ꯑꯦ ꯑꯗꯣ ꯀꯩꯅꯣꯗꯤ ꯑ ꯃꯥꯒꯤ ꯃꯈꯣꯡꯗ ꯌꯨꯝ ꯅꯤꯉꯥꯏꯒꯤ ꯂꯐꯨꯒꯨꯝꯕ ꯆꯨꯒꯨꯝꯕꯖꯦ ꯁꯤꯗꯤ ꯀꯃꯥꯏ ꯇꯧꯅꯤ ꯑꯈꯣꯏ ꯏꯈꯣꯏ ꯏꯕꯣꯛ ꯍꯣꯏꯗꯩꯩ ꯑꯣꯢꯅ ꯌꯥꯜꯂꯨꯔꯁꯤꯔ
ꯍꯣꯏ ꯌꯥꯜꯂꯨꯔꯖꯦ ꯑꯗꯒꯤ ꯃꯣꯏꯒꯤ ꯀꯥꯡ ꯃꯄꯥꯟꯗꯣ
ꯑꯥ ꯑꯗꯨꯕꯨꯗꯤ ꯇꯨꯔꯦꯟꯗ ꯃꯌꯥꯝ ꯍꯧꯕꯅꯦ ꯑꯩ ꯅꯍꯥꯟ ꯇꯨꯔꯦꯟ ꯆꯠꯄꯗ ꯎꯔꯛꯑꯦꯕꯀꯣ ꯃꯌꯥꯝ ꯍꯧꯍꯧꯋꯦ ꯇꯨꯔꯦꯟꯗꯩ ꯐꯨꯛꯎ ꯌꯥꯅꯤꯑꯦ
ꯑꯣ ꯑꯗꯨꯗꯤ ꯑꯧ ꯈꯣꯏꯁꯦ ꯃꯤꯁꯦ ꯌꯥꯝꯕꯅꯤꯅ ꯈꯥꯏꯗꯣꯛꯅꯔ ꯊꯕꯛꯁꯦ ꯁꯤꯟꯗꯣꯛꯅꯔꯖꯤꯔꯣ ꯈꯔꯝꯃꯅ ꯂꯥꯏ ꯂꯩꯕ ꯈꯔ ꯑꯃꯅ ꯀꯥꯡ ꯃꯄꯥꯟ ꯍꯦꯛꯄ
ꯑꯗꯣ ꯁꯨꯃꯥꯏꯟ ꯇꯧꯖꯦ ꯑꯉꯥꯡꯖꯤꯡꯗ ꯊꯥꯗꯣꯛꯄꯗꯤꯅꯦ ꯃꯣꯏꯗꯤ ꯈꯪꯉꯣꯏꯕꯀꯣ ꯀꯩꯟ ꯇꯧꯁꯦ ꯈꯣꯕꯥꯅꯤꯅ ꯅꯪꯅ ꯂꯥ ꯏ ꯗꯣ ꯐꯖꯕ ꯑꯃ ꯂꯩꯖꯦ ꯍꯥꯏꯕꯅꯤꯅ ꯑꯈꯣꯕꯥꯅꯤꯅ ꯆꯠꯂꯒ ꯌꯦꯡꯉꯨꯔꯁꯦꯕꯀꯣ ꯑꯗꯨꯗꯨꯒ ꯑꯉꯥꯡꯖꯤꯡꯖꯤꯅ ꯁꯨꯃꯥꯏ ꯇꯧꯔꯁꯦ ꯃꯣꯏ ꯀꯥꯡ ꯍꯦꯛꯄ ꯀꯥꯡ ꯍꯤꯗꯥꯛ ꯍꯥꯗꯤ ꯍꯧꯖꯤꯛꯀꯤ ꯀꯥꯡ ꯃꯄꯥꯟꯗꯣ ꯑꯗꯨꯗꯣ ꯑꯗꯨ ꯑꯗꯨꯗꯣ ꯍꯦꯛꯄ ꯊꯥꯗꯣꯛꯈ꯭ꯔꯁꯦꯕꯀꯣ ꯑꯗꯨꯗꯨꯒ ꯑꯈꯣꯏꯒꯤ ꯁꯦꯝꯕꯝ ꯀꯥꯗ ꯑꯗꯣ ꯂꯣꯏꯁꯤꯟ ꯈꯣꯠꯆꯤꯟꯕ ꯃꯣꯏ ꯇꯧꯍꯜꯂꯁꯦ ꯑꯗꯨꯗꯨꯒ ꯏꯕꯥꯅꯤꯅ ꯑꯍꯥꯟꯕ ꯇꯧꯗꯣꯏꯖꯦ ꯍꯖꯤꯛ ꯑꯥꯝ ꯎꯕꯥꯛ ꯀꯩꯀꯥꯗꯣ ꯄꯨꯔꯒ ꯌꯣꯄꯤꯗꯣ ꯍꯥꯟꯅ ꯂꯩꯔꯨꯢꯔ ꯀꯥ ꯈꯣꯏ ꯀꯥ ꯍꯣꯢꯒꯤ ꯐꯥꯏꯅꯦꯜꯆꯔꯗ ꯆꯠꯂꯒ ꯄꯤꯁꯜꯂꯝꯃꯅꯤ ꯈꯣꯏꯅ ꯄꯥꯝꯃꯤꯕ ꯃꯑꯣꯡꯗꯨꯁꯨ ꯁꯨꯃꯥꯏ ꯁꯨꯃꯥꯏꯅ ꯆꯟꯕꯤꯔꯣꯅ ꯍꯥꯏꯔꯝꯃꯅꯤ ꯑꯗꯨꯗꯨꯒ ꯃꯣꯏꯅ ꯆꯜꯂꯤꯉꯩ ꯃꯅꯨꯡꯗꯨꯗ ꯑꯈꯣꯏꯅ ꯕꯖꯥꯔꯗ ꯆꯠꯂꯨꯔꯁꯦ ꯑꯗꯨꯗꯨꯒ ꯕꯖꯥꯔꯗꯒꯤ ꯂꯥꯏ ꯄꯤꯛꯆꯔꯗꯣ ꯑꯗꯨ ꯂꯩꯔꯛ ꯑꯁꯤ ꯁꯦ ꯑꯗꯨꯗꯨꯒ ꯗꯦꯀꯣꯔꯦꯁꯟ ꯈꯔ ꯁꯦꯝꯁꯤꯔ ꯑꯩꯈꯣꯏ ꯇꯨꯝꯐꯝ ꯀꯥꯗꯣ ꯆꯦꯗꯣ ꯆꯞꯄꯒ ꯂꯪ ꯇꯧꯔꯒ ꯇꯤꯡꯉꯒ ꯁꯦꯝꯕꯤꯗꯣ
ꯎꯝ
ꯑꯩ ꯑꯗꯨꯗꯤ ꯆꯦꯗꯣ ꯈꯔ ꯂꯩꯔꯁꯦ ꯑꯩꯈꯣꯏ ꯍꯟꯗꯛꯀꯤꯁꯦ ꯀꯗꯥꯋꯥꯏ ꯖꯒꯗ ꯂꯥꯠꯁꯤꯒꯦ ꯀꯥꯢꯗ ꯎꯝ ꯑꯩꯈꯣꯏꯒꯤꯁꯦ ꯁꯨꯃꯥꯏꯅ ꯇꯧꯁꯦ ꯑꯩꯈꯣꯏ ꯕꯣꯛ ꯍꯣꯢꯒꯤ ꯁꯪꯒꯣꯏ ꯑꯆꯧꯕ ꯑꯃ ꯂꯩꯇ꯭ꯔꯥ
ꯎꯝ
ꯑꯩꯈꯣꯏ ꯃꯅꯤꯡ ꯊꯪꯕꯒꯤꯗꯣ
ꯎꯝ
ꯑꯗꯨ ꯃꯤꯖꯨ ꯆꯟꯕ ꯑꯗꯨꯗ ꯑꯣꯢꯅ ꯇꯧꯔꯁꯤꯔꯥ
ꯑꯁ ꯑꯗꯨ ꯀꯥꯡꯒꯟꯗꯣ ꯀꯩꯅꯣ ꯇꯧꯒꯗ꯭ꯔꯣ ꯑ ꯀꯥꯡꯒꯟꯖꯦ ꯑꯥ ꯀꯥꯡꯒꯟꯁꯦ ꯀꯃꯥꯏꯅ ꯇꯧꯁꯤꯒꯦ
ꯑꯗꯨꯝ ꯀꯥꯡꯒꯟꯗꯤꯅꯦ ꯍꯥꯏꯗꯤ ꯄꯨꯂꯞ ꯑꯆꯧꯕ ꯁꯝꯍꯟꯕꯗꯤ ꯌꯥ ꯕꯅꯤꯅ ꯃꯁꯥ ꯃꯁꯥꯒꯤ ꯑꯃꯃꯝ ꯊꯥꯕꯗꯣ ꯑꯗꯨꯝ ꯊꯥꯅꯔꯁꯦ ꯍꯥꯏꯗꯤ ꯑꯆꯧꯕꯗꯣ ꯐꯪꯉꯣꯏꯕ ꯀꯩꯁꯨ
ꯎꯝ
ꯌꯥꯗ꯭ꯔꯣ ꯑꯩꯅ ꯍꯥꯏꯁꯦ ꯍꯥꯏꯗꯤ ꯃꯤ ꯃꯤ ꯏꯁꯝ ꯁꯝꯅ ꯍꯥꯏꯔꯕꯗ ꯀꯥꯡꯒꯜ ꯑꯃꯅ ꯈꯟꯕꯗ ꯃꯤ ꯑꯍꯨꯝ ꯃꯉꯥꯏ ꯃꯔꯤ ꯃꯉꯥꯏ ꯅꯠꯇ꯭ꯔꯥ ꯑꯗꯨꯝ ꯀꯥꯡꯒꯟ ꯑꯍꯨꯝꯃꯨꯛ ꯈꯟꯈ꯭ꯔꯒ ꯌꯥꯅꯤꯕ
ꯎꯝ
ꯑꯗꯨ ꯑꯆꯧꯕꯗꯨꯗꯤ ꯐꯪꯉꯣꯏꯕ ꯀꯩꯁꯨ ꯑꯗꯨꯅ ꯑꯗꯨꯃꯥꯏꯅ ꯇꯧꯕꯅ ꯐꯗꯧ ꯃꯥꯜꯂꯦ ꯑꯩꯅ ꯈꯟꯕꯗ ꯑꯗꯒꯤ ꯑꯗꯨ ꯑꯣꯏꯇꯥꯔꯗꯤ ꯎꯝ ꯃꯣꯝꯄꯥꯛꯁꯤꯅ ꯀꯃꯥꯏꯅ ꯆꯔꯨ ꯑꯣꯏꯅ ꯊꯥꯖꯦꯕ ꯆꯔꯨ ꯑꯣ ꯆꯔꯨ ꯆꯔꯨꯅ ꯈꯔ ꯅꯨꯡꯉꯥꯏꯗꯧ ꯃꯥꯜꯂꯦ ꯈꯔ ꯊꯥꯔꯞ ꯊꯥꯈꯤꯕ ꯅꯨꯡꯉꯥꯏꯗꯣꯢ ꯃꯥꯟꯗ꯭ꯔꯣ ꯆꯔꯨꯅ ꯑꯗꯨ ꯃꯊꯛꯇꯨꯗ ꯐꯤ ꯑꯊꯥꯕ ꯈꯔ ꯊꯥꯖꯤꯜꯂꯕ
ꯎꯝ
ꯑꯗꯨꯗꯨꯒ ꯑꯦ ꯐꯤ ꯅꯠꯇꯦ ꯆꯔꯨ ꯗꯣ ꯍꯟꯅ ꯊꯥꯔꯖꯦ ꯑꯗꯨꯗꯨꯒ ꯑꯩꯈꯣꯏꯒꯤ ꯐꯛ ꯑꯄꯥꯛꯄ ꯂꯩꯕꯗꯣ ꯍꯥꯏꯗꯤ ꯂꯧ ꯌꯩꯕꯗ ꯁꯤꯖꯤꯟꯅꯕ ꯗꯝꯕꯔꯨ ꯑꯄꯥꯛ ꯑꯄꯥꯛꯄ ꯐꯛꯇꯣ ꯑꯗꯨ ꯊꯥꯔꯖꯦ ꯑꯗꯨꯗꯨꯒꯤ ꯃꯊꯛꯇ ꯑꯃꯨꯛ ꯑꯩꯈꯣꯏꯅ ꯇꯨꯏꯁꯟ ꯇꯧꯅꯕꯗ ꯊꯥꯕ ꯐꯥꯛ ꯎꯝ ꯑꯃ ꯁꯤꯁꯤꯠ ꯅꯥꯝꯕꯤ ꯃꯣꯃꯣ ꯂꯥꯎꯕꯤꯗꯣ
ꯎꯝ
ꯑꯗꯨꯗꯣ ꯑ ꯃꯊꯛꯇ ꯑꯗꯨꯗꯣ ꯑꯃꯨꯛ ꯊꯥꯔꯁꯦ ꯑꯗꯨꯗꯨꯒ ꯑꯗꯨꯝ ꯃꯣꯟꯕꯥꯥꯛ ꯊꯥꯔꯁꯨ ꯌꯥꯔꯦ ꯊꯥꯗ꯭ꯔꯁꯨ ꯌꯥꯔꯦ ꯑꯗꯨꯗꯤ ꯍꯥꯏꯗꯤ ꯃꯈꯥꯗ ꯃꯣꯟ ꯃꯣꯟ ꯂꯥꯎꯔꯕꯅꯤꯅ
ꯑꯗꯨꯗꯤ ꯌꯥꯏꯅꯦ ꯑꯗꯨꯗꯤ
ꯑꯥ ꯑꯗꯨꯃꯥꯏꯅ ꯑꯣꯏꯅ ꯇꯧꯁꯤꯔꯥ
ꯌꯥꯏꯌꯦ ꯑꯗꯣ ꯍꯧꯖꯤꯛꯁꯦ ꯀꯩꯀꯩ ꯇꯧꯔꯨꯕ ꯍꯧꯔꯁꯤꯒꯦ
ꯍꯧꯔꯖꯤꯒꯦ ꯎꯨꯝ ꯍꯧꯖꯤꯛꯁꯦ ꯑꯩꯅ ꯍꯥꯏꯕꯗꯣ ꯐꯥꯏꯅꯥꯟꯁꯤꯌꯦꯜꯗ ꯍꯥꯟꯅ ꯆꯠꯂꯨꯔꯁꯦ ꯑꯩꯈꯣꯏ ꯀꯥ ꯍꯣꯏꯒꯤꯗ ꯑꯗꯨꯗꯨꯒ ꯄꯣꯠ ꯆꯩꯗꯨ ꯄꯤꯔꯝꯃꯁꯦ ꯑꯗꯨꯒ ꯈꯣꯏꯕꯥꯅꯤ ꯕꯖꯥꯔ ꯆꯠꯂꯨꯔꯖꯦ ꯄꯣꯠꯆꯩꯗꯣ ꯂꯩꯔꯤꯉꯩꯗ ꯑꯗꯨꯝ ꯂꯣꯢ ꯂꯩꯊꯣꯔꯛꯑꯖꯦ ꯗꯨꯛ ꯀꯦꯟꯗꯟ ꯀꯔꯤ ꯀꯔꯥꯁꯤꯡꯗꯣ
ꯍꯩꯔꯨꯛ ꯀꯩꯀꯥꯗꯨꯅ ꯀꯃꯥꯏ ꯇꯧꯖ ꯍꯥꯏ
ꯀꯃꯥꯢꯇꯧꯖꯦ ꯍꯥꯢꯕꯅꯣ ꯑꯍꯥꯟꯕꯒꯤꯗꯤ ꯑꯩꯈꯣꯏ ꯁꯦꯝ ꯀꯣꯝꯂꯥ ꯈꯔ ꯂꯩꯔꯖꯤꯔꯣ ꯄꯨꯡꯗꯣꯟꯗꯨꯅ ꯑꯈꯣꯏ ꯑꯥ ꯑꯩꯈꯣꯏ ꯏꯃꯥ ꯆꯧꯕꯤꯒꯤ ꯃꯣꯏꯒꯤ ꯌꯨꯝ ꯅꯥꯀꯟꯗ ꯄꯥꯟꯕꯗꯣ ꯑꯗꯨꯗꯩ ꯍꯦꯛꯑꯖꯦ
ꯑꯥ
ꯂꯐꯣꯏ ꯃꯨꯜꯂꯦ ꯑꯩ ꯉꯍꯥꯟ ꯆꯥꯏꯌꯦ ꯍꯥꯎꯋꯦ ꯌꯥꯝꯅ ꯂꯐꯣꯏ ꯍꯧꯖꯤꯛꯀꯤꯗꯤꯅꯦ ꯂꯐꯣꯏ ꯂꯐꯥꯡ ꯃꯆꯥ ꯑꯃ ꯂꯧꯔꯖꯤ ꯂꯨꯄꯥ ꯀꯨꯜꯂ ꯀꯨꯟꯊ꯭ꯔꯥꯔ ꯄꯤꯕ ꯑꯃ ꯑꯗꯒꯤ ꯁꯦꯝ ꯑꯃ ꯂꯧꯔꯖꯦ ꯀꯣꯝꯂꯥ ꯑꯃ ꯂꯧꯔꯖꯦ ꯑꯗꯨꯒ ꯂꯐꯣꯏ ꯂꯩꯔꯦꯗꯅ ꯑꯇꯩ ꯑꯗꯨꯒ ꯑꯣ ꯀꯕꯣꯛ ꯀꯕꯣꯛ ꯂꯨꯄꯥ ꯇꯔꯥꯒꯤ ꯑꯃꯒ ꯂꯩꯔꯛꯑꯖꯦ ꯁꯤꯖꯦ ꯍꯥꯟꯅ ꯇꯧꯔꯨꯁꯦ ꯑꯍꯥꯟꯕꯒꯤꯗꯤ
ꯍꯣꯏ ꯍꯣꯏ
ꯑꯗꯨꯗꯨꯒ ꯑꯗꯨ ꯂꯩ ꯍꯜꯂꯛꯑꯒ ꯄꯣꯠ ꯆꯩꯩꯁꯦ ꯊꯅꯝꯃꯦꯗꯅꯀꯣ ꯑꯗꯨꯗꯨꯒ ꯑꯩꯈꯣꯏꯅ ꯍꯜꯂꯛꯄꯗ ꯆꯟꯕꯁꯨ ꯂꯣꯏꯔꯝꯃꯅꯤꯗꯅ ꯑꯗꯨ ꯆꯟꯕꯗꯣ ꯃꯊꯛꯇ ꯃꯔꯣꯜ ꯑꯃ ꯈꯕꯔꯅ ꯅꯞꯁꯟꯖꯦꯕꯀꯣ ꯑꯗꯣ ꯈꯕꯔꯅ ꯅꯞꯄꯗꯨꯅ ꯑꯉꯥꯡ ꯈꯔ ꯈꯤꯇꯪ ꯄꯨꯡꯀꯛ ꯆꯥꯎꯕꯁꯤꯡꯗꯣ ꯃꯣꯏꯗ ꯁꯤꯟꯅꯔꯝꯃꯁꯦꯕꯀꯣ ꯒꯝ ꯇꯧꯔ ꯅꯞꯆꯔꯝꯃꯅꯤ ꯈꯣꯏꯕꯥꯅꯤꯅ ꯆꯨ ꯌꯥꯜꯂꯨꯔꯖꯤ ꯂꯐꯨꯁꯨ ꯌꯥꯜꯂꯨꯔꯁꯤ ꯑꯗꯨꯃꯥꯏ ꯇꯧꯔ ꯂꯧꯔꯣꯁꯦ
ꯂꯐꯨꯗꯣ ꯃꯆꯥ ꯃꯆꯥ ꯅꯠꯇ꯭ꯔꯗꯤ ꯌꯥꯔꯣꯏꯌꯦ ꯃꯆꯥꯕꯨ ꯄꯥꯟ ꯖꯥꯔꯣ
ꯄꯥꯜꯂꯝꯒꯅꯤ ꯂꯐꯨ ꯃꯌꯥꯝ ꯄꯥꯟꯕꯅꯤ ꯑꯗꯨꯝ ꯃꯆꯥ ꯆꯣꯡꯈꯠꯂꯝꯒꯅꯤ
ꯑꯁ ꯑꯗꯨꯗꯤ ꯇꯧꯗꯣꯔꯤꯕꯁꯦ ꯌꯥꯝꯃꯤꯅꯦꯀꯣ ꯏꯊꯥ ꯊꯥꯖꯗꯅ
ꯊꯥꯖꯗꯅ ꯍꯣ ꯍꯣꯏ ꯏꯁ ꯕꯥꯃꯣꯟ ꯕꯥꯃꯣꯟꯗ ꯂꯥꯏ ꯑꯆꯧꯕ ꯑꯃ ꯂꯥꯠꯄꯒꯨꯝꯕꯅꯤꯗ ꯑꯩꯈꯣꯏꯖꯦ ꯑꯗꯣ ꯑꯗꯨꯃꯥꯏꯅ ꯇꯧꯔꯁꯦ
ꯑꯗꯣ ꯂꯨꯄꯥ ꯀꯌꯥ ꯍꯥꯏꯕ ꯑꯉꯥꯡꯁꯤꯡꯗ ꯍꯥꯏꯗꯧꯗꯣ
ꯀꯨꯟ ꯀꯨꯟ ꯍꯥꯏꯔꯁꯤꯔꯕ ꯑꯩꯅ ꯍꯥꯏꯅ
ꯏꯕꯅꯤꯅ ꯀꯌꯥ ꯄꯨꯊꯣꯛꯁꯦ ꯍꯥꯏꯅꯣ
ꯑꯩꯈꯣꯕꯅꯤꯅ ꯂꯨꯄꯥ ꯆꯥꯝꯃ ꯆꯥꯝꯃꯔ ꯀꯩꯅꯣꯝ ꯄꯨꯊꯣꯛꯑꯁꯤ
ꯑꯁ ꯉꯝꯃꯔꯣꯏꯗ ꯑꯩ ꯄꯩꯁꯥ ꯂꯩꯇꯦ ꯏꯕꯥꯅꯤ ꯌꯥꯡꯈꯩ ꯌꯥꯡꯈꯩ ꯄꯨꯊꯣꯛꯑꯁꯦ ꯑꯗꯩꯃꯨꯛꯀ ꯃꯣꯏ ꯃꯣꯏꯗꯁꯨ ꯃꯣꯏꯁꯨ ꯑꯗꯨꯝ ꯀꯨꯟꯊ꯭ꯔꯥ ꯀꯣꯟꯊ꯭ꯔꯥꯔ ꯀꯩꯅꯣꯝ ꯇꯧꯍꯜꯂꯁꯤ
ꯍꯣ ꯍꯣ ꯌꯥꯏꯌꯦ ꯌꯥꯏꯌꯦ ꯀꯩꯁꯨ ꯀꯥꯏꯗꯦ ꯑꯗꯨꯗꯤ ꯑꯗꯨꯃꯥꯏꯅ ꯇꯧꯔꯒ ꯀꯌꯥ ꯇꯥꯕꯅꯣꯗꯣ ꯌꯦꯡꯉꯒꯅꯦ ꯄꯣꯠ ꯆꯩ ꯂꯩꯩꯗꯧꯕ ꯄꯣꯠꯇꯣ ꯐꯖꯅ ꯄꯥꯊꯣꯛꯑꯒ ꯑꯗꯨꯃꯥꯏꯅ ꯇꯧꯔꯁꯦ
ꯍꯣꯏ ꯌꯥꯏꯌꯦ ꯑꯗꯣ ꯀꯩꯅꯣ ꯇꯧꯕꯗꯤ ꯍꯣꯔꯦꯟ ꯌꯥꯗꯦ ꯀꯥꯏ ꯍꯥꯏꯔꯛꯇ꯭ꯔꯣ ꯑꯍꯤꯡ ꯂꯦꯛꯄ
ꯌꯥꯅꯤꯗ ꯀꯩꯗꯧ ꯌꯥꯔꯣꯏꯗꯣꯏꯅꯣ ꯃꯤ ꯃꯤ ꯗꯨꯒꯥ ꯄꯨꯖꯥꯒꯤꯕꯨ ꯌꯥꯅꯤ ꯌꯥꯅꯤ ꯑꯈꯣꯏ ꯑꯈꯣꯏ ꯃꯅꯤꯄꯨꯔꯒꯤꯗꯇꯕꯨ ꯗꯨꯒꯥ ꯄꯨꯖꯥ ꯍꯥꯏꯔꯒ ꯑꯗꯥꯏꯅ ꯑꯍꯤꯡ ꯈꯔ ꯂꯦꯛ ꯈꯣꯠ ꯇꯧꯕꯅꯤ ꯃꯤ ꯑꯥ ꯑꯇꯣꯞꯄ ꯁ꯭ꯇꯦꯠꯁꯤꯡꯗꯗꯤ ꯎꯝ ꯗꯨ ꯁꯦꯠ ꯔꯥ ꯍꯥꯏꯔ ꯈꯪꯅꯔꯒ ꯃꯣꯏꯗꯤ ꯑꯁ ꯂꯝꯄꯥꯛ ꯑꯆꯧꯕꯝꯗꯅꯦ ꯃꯦꯂꯥꯒꯁꯦ ꯇꯧꯔꯦꯗꯅ ꯑꯗꯒꯤ ꯖꯒꯣꯏꯒꯥꯁꯦ ꯌꯥꯝ ꯁꯥꯔ ꯈꯣꯠꯇꯅꯒ ꯇꯧꯕꯅꯦ ꯈꯣꯏꯒꯤꯗꯤ ꯈꯣꯏ ꯃꯅꯤꯄꯨꯔꯒꯤꯗꯤ ꯑꯗꯨꯃꯥꯏꯅ ꯑꯍꯤꯡ ꯂꯦꯛꯅꯕꯤ ꯈꯣꯠꯅꯕꯤ ꯇꯧꯋꯤꯗꯅ ꯈꯦꯠꯄꯨꯗꯤ ꯈꯦꯠꯅꯩꯗꯅ ꯃꯣꯏꯔꯣꯝꯒ ꯈꯣꯏꯔꯣꯝꯒ
ꯍꯣꯏ
ꯈꯣꯏꯅ ꯗꯨ꯭ꯔꯒꯥ ꯄꯨꯖꯥ ꯍꯥꯏꯔꯦ ꯃꯣꯏꯒꯤꯅ ꯗꯨꯁꯦꯔꯥ ꯍꯥꯏꯔꯦ ꯑ ꯃꯣꯏꯗꯤ ꯆꯛ ꯆꯥꯅ ꯅꯠꯇꯦꯗ ꯑꯩꯈꯣꯏꯗꯤ ꯕꯂꯤꯒꯥꯏꯅ ꯇꯧꯔꯒ ꯆꯥꯛꯀ ꯆꯥꯅꯩꯗꯅ ꯑꯗꯣ ꯑꯩꯈꯣꯏꯒꯤ ꯕꯜꯂꯤꯁꯦ ꯍꯟꯗꯛꯇꯤ ꯁꯟꯗꯦꯗ ꯇꯥꯔꯝꯅꯤꯌꯦ
ꯍꯣꯏ
ꯎꯝ ꯑꯗꯣ ꯑꯩꯈꯣꯏꯗꯤ ꯍꯟꯗꯛꯁꯦ ꯉꯥꯅꯨ ꯑꯣꯏꯅ ꯇꯧꯁꯦ
ꯑꯁ ꯕꯥꯂꯤ ꯀꯠꯄꯖꯤꯕꯨ ꯉꯥꯄ꯭ꯔꯨꯝꯅ ꯀꯠꯄꯒꯨꯝ ꯇꯧꯗꯥꯏꯅꯦ
ꯑꯁ ꯑꯗꯨꯗꯤ ꯀꯔꯥꯏꯗꯩꯩ ꯑꯃꯨꯛ ꯐꯥꯅꯤ
ꯑꯈꯣꯏ ꯃꯅꯤꯡ ꯄꯨꯈ꯭ꯔꯤꯗꯨꯗꯩ ꯇꯥꯟꯖꯤꯔꯣ
ꯈꯨꯕꯥꯅꯤꯅ ꯐꯥꯕ ꯉꯝꯒꯗ꯭ꯔꯣ
ꯑꯁ ꯅꯪꯅꯤ ꯉꯥꯄꯨꯝ ꯇꯥꯟꯕ ꯌꯥꯝ ꯍꯩꯇꯥꯏꯅꯦ
ꯑꯉꯥꯡ ꯃꯌꯥꯝꯗꯣ ꯂꯣꯏ ꯍꯨꯏꯗꯔ ꯇꯧꯔꯁꯤꯔ ꯃꯥꯏ ꯃꯥꯏ ꯉꯝꯖꯕꯤꯗ ꯑꯗꯨꯒ ꯃꯣꯢꯗꯤ ꯉꯥꯄꯨꯝꯄꯅ ꯀꯛꯄꯗꯤ ꯃꯍꯩ ꯆꯥꯎꯋꯤ ꯀꯥꯏ ꯍꯥꯏꯅꯗꯥꯏꯅꯦ ꯍꯥꯏꯅꯕꯅꯦ ꯑꯗꯨꯃꯥꯏꯅꯗꯤ
ꯉꯥꯄꯣꯡꯗꯣ ꯑꯩꯈꯣꯏ ꯄꯨꯈ꯭ꯔꯤꯗꯣ ꯉꯥꯄꯨꯝꯗꯤ ꯐꯅ ꯂꯩꯕꯅꯦꯕ ꯑꯆꯧꯕ ꯅꯠꯇ꯭ꯔꯁꯨ ꯃꯆꯥꯛꯅꯤꯊꯣꯏ ꯐꯥꯔꯗꯤ ꯌꯥꯅꯤꯌꯦ
ꯍꯣꯏ ꯌꯥꯏꯌꯦ ꯑꯗꯣ ꯆꯥꯕꯩꯗꯤ ꯏꯟꯖꯥꯡꯗꯤ ꯑꯩꯅ ꯍꯥꯏꯅ ꯉꯥꯅꯨꯗꯤ ꯆꯥꯖꯦ ꯍꯥꯢꯕ ꯀꯛꯄꯕꯨꯗꯤ ꯑꯄꯨꯝꯗꯣ ꯀꯛꯆꯔꯖꯨ
ꯌꯥꯏꯌꯦ ꯑꯁ ꯉꯥꯅꯨꯗꯣ ꯉꯥꯅꯨ ꯆꯥꯗꯧꯅꯤ ꯄꯩꯁꯥꯗꯤ ꯈꯔ ꯆꯥꯎꯅ ꯈꯥꯏꯗ ꯌꯥꯔꯣꯏꯅꯦ
ꯑꯗꯨꯕꯨꯗꯤ ꯆꯥꯛ ꯆꯥꯅꯔꯤꯕꯕꯨꯗꯤ ꯑꯉꯥꯡꯖꯤꯡꯗꯩꯖꯨ ꯑꯗꯨꯝ ꯆꯞ ꯆꯞ ꯆꯥꯅ ꯑꯗꯨꯝ ꯈꯥꯏꯖꯤꯗ ꯍꯥꯏꯗꯤ ꯏꯟꯖꯥꯡꯗꯣ ꯂꯩꯔꯛꯇꯣꯏꯅꯤꯅ
ꯑꯗꯣ ꯀꯌꯥꯃꯨꯛ ꯍꯥꯏꯖꯤꯒꯦ ꯍꯧꯖꯤꯛ ꯃꯣꯏ ꯃꯃꯥ ꯗꯒꯤ
ꯌꯦ
ꯄꯤꯕꯤꯌꯣꯅ ꯉꯜꯂꯤꯉꯩꯗꯒꯤ ꯍꯥꯏꯕ ꯌꯥ
ꯎꯝ ꯎꯝ ꯑꯗꯨꯗꯤ ꯂꯨꯄꯥ ꯆꯍꯨꯝ ꯆꯍꯨꯝ ꯈꯥꯏꯔꯖꯤꯔꯣ ꯑꯉꯥꯡꯖꯨ ꯑꯣꯏꯕꯅꯤꯅ ꯄꯩꯁꯥꯁꯨ ꯌꯥꯝ ꯀꯩꯟ ꯇꯧꯗꯦ ꯆꯍꯨꯝ ꯆꯍꯨꯝ ꯈꯥꯏꯕꯗ ꯌꯥꯗꯧ ꯃꯥꯜꯂꯦ ꯑꯩ ꯋꯥꯈꯟꯗ
ꯎꯝ ꯍꯣꯏ ꯇꯧꯔꯖꯤꯅꯦ ꯆꯍꯨꯝ ꯆꯍꯨꯝ ꯍꯦꯛꯇ
ꯑꯗꯣ ꯆꯍꯨꯝꯗꯤ ꯑꯃꯨꯛ ꯑꯩꯈꯣꯏ ꯏꯁꯝ ꯁꯝꯅ ꯃꯤ ꯇꯔꯥ ꯄꯥꯕꯗ ꯍꯥ
ꯍꯥꯏꯗꯤ ꯃꯤꯗꯨꯁꯨ ꯌꯥꯝꯕꯅꯤꯅꯅꯦ
ꯑꯥ ꯄꯩꯁꯥꯁꯨ ꯃꯌꯥꯝ ꯇꯥꯅꯤꯕ
ꯎꯝ
ꯑꯍꯨꯝ ꯇꯔꯥ ꯀꯨꯟꯊ꯭ꯔꯥ ꯑꯗꯨꯝ ꯂꯤꯁꯤꯡ ꯑꯍꯨꯝ ꯁꯥꯏꯅ ꯇꯥꯅꯤꯕ ꯈꯔ ꯍꯦꯟꯅ ꯑꯩꯈꯣꯏꯒꯤ ꯍꯥꯞꯇ꯭ꯔꯤꯝꯅꯦꯕ ꯁꯤꯗꯩꯖꯤꯗ ꯑꯗꯣ ꯑꯗꯨꯝ ꯀꯦꯖꯤ ꯎꯝ ꯑꯅꯤ ꯃꯔꯤ ꯇꯔꯨꯛ ꯀꯦꯖꯤ ꯇꯔꯨꯛꯃꯨꯛ ꯂꯧꯔꯥ ꯌꯥꯅꯤꯅ
ꯌꯥꯅꯤ
ꯑꯦ ꯑꯗꯣ ꯑꯩꯈꯣꯏ ꯄꯣꯠ ꯈꯥꯏꯕ ꯆꯠꯁꯤ
ꯆꯠꯁꯤ
ꯑꯉꯥꯡ ꯃꯌꯥꯝꯗꯣ ꯂꯣꯏ ꯄꯨꯔꯦꯗꯅ ꯂꯣꯏ ꯍꯣꯏꯔꯦꯗꯅ ꯑꯗꯨꯗꯨꯒ ꯌꯨꯝꯗꯣꯡ ꯈꯨꯗꯤꯡꯒꯤ ꯆꯪꯉꯒ ꯄꯣꯠ ꯈꯥꯏꯖꯦ ꯑꯗꯨꯝ ꯃꯥꯏ ꯃꯥꯏ ꯉꯝꯖ ꯉꯝꯖꯕ ꯍꯥꯞꯆꯔꯅꯤ ꯑꯁ ꯉꯥꯅꯨꯗꯤ ꯍꯥꯞꯄꯣꯢꯍꯦ ꯅꯪꯖꯨ ꯀꯃꯥꯏꯅ ꯉꯥꯅꯨ ꯍꯥꯞꯄꯛꯇꯣꯏꯅꯣ ꯃꯣꯏ ꯍꯥꯞꯄꯗ ꯑꯥ ꯍꯣ ꯍꯣꯏ ꯎꯝ ꯑꯥ ꯆꯨ ꯄꯨꯡꯗꯣꯟ ꯇꯣꯔꯣꯕꯣꯠ ꯑꯗꯩ ꯈꯣꯡꯗ꯭ꯔꯨꯝ ꯈꯥꯃꯦꯟ ꯃꯔꯣꯏ ꯁꯨꯃꯥꯏꯅ ꯉꯥꯛꯇ ꯍꯥꯞꯄꯦ ꯍꯥꯞꯄꯛꯀꯅꯦꯕ ꯑꯩꯈꯣꯏ ꯃꯃꯥꯡꯃꯨꯛꯀꯤ ꯆꯠꯄ ꯑꯗꯨꯗꯥꯏꯅ ꯍꯥꯞꯄꯛꯇ꯭ꯔꯣ
ꯍꯥꯞꯄꯤ
ꯍꯣꯏ ꯑꯗꯨꯅꯦ ꯑꯗꯨꯃꯥꯏꯅ ꯇꯧꯅꯦꯕ ꯑꯁ ꯈꯪꯗꯦ ꯌꯥꯝ ꯅꯨꯡꯉꯥꯏ ꯑꯁ ꯌꯥꯝ ꯅꯨꯡꯉꯥꯏꯗꯧ ꯃꯥꯜꯂꯦꯕꯣ ꯑꯩꯗꯤ ꯀꯨꯏꯔꯦ ꯗꯨꯔꯒꯥ ꯄꯨꯖꯥꯒ ꯍꯧꯒꯠꯇꯕ ꯍꯟꯗꯛꯀꯤꯖꯦ ꯑꯁ ꯀꯨꯏꯔꯥ ꯃꯇꯨꯡꯗꯅꯦ ꯅꯠꯇ꯭ꯔꯥ ꯇꯧꯗꯣꯏꯖꯦ
ꯎꯝ ꯑꯁ ꯏꯪꯇꯛ ꯏꯪꯇꯛ ꯇꯧꯕꯗꯣ ꯍꯧꯔꯦ ꯌꯥꯝ ꯅꯨꯡꯉꯥꯏꯗꯧ ꯃꯥꯥꯟꯂꯦ ꯍꯥꯏꯕ ꯋꯥꯀꯤꯡꯒ ꯆꯦꯟ ꯆꯠꯄꯗꯣ ꯑꯩꯈꯣꯏ
ꯃꯥꯅꯦ ꯑꯦ ꯆꯠꯁꯦ ꯑꯌꯨꯛ ꯉꯟꯇꯥꯗꯅꯦ ꯑꯌꯨꯛ ꯉꯟꯇꯥꯗ ꯍꯧꯒꯠꯂ ꯑꯩꯈꯣꯏ ꯋꯥꯛꯀꯤꯡ ꯆꯦꯟꯕ ꯆꯠꯁꯦ ꯑꯗꯨꯗꯨꯒ